ꯎꯝ ꯇꯥꯕ꯭ꯔꯣ ꯇꯥꯕ꯭ꯔꯣ
ꯇꯥꯏ ꯇꯥꯏꯌꯦ
ꯒꯨꯗ ꯒꯨꯗ꯫
ꯑꯦ
ꯍꯦ ꯍꯦ ꯍꯦ ꯃꯤꯗꯤ ꯆ ꯀ ꯐꯖ ꯑꯩꯀꯣ ꯄꯣꯐꯥꯏꯜ ꯄꯤꯛꯆꯔ ꯀꯖꯦ
ꯑ ꯍꯥꯟꯅꯒꯤꯅꯦ ꯑꯗ
ꯑꯩꯈꯣꯏꯗꯤ ꯄꯨꯔꯥ ꯅꯧꯅ ꯀꯦꯟꯈ꯭ꯔꯦ
ꯍꯤ ꯍꯥꯍꯥ
ꯑ ꯏꯪꯂꯤꯁꯇ ꯍꯥꯏꯔꯗꯤ ꯕꯇꯔꯐ꯭ꯂꯥꯏ ꯏ ꯃꯥꯏ ꯏꯁꯇꯣꯃꯛꯀ ꯍꯥꯏꯕꯗꯣ
ꯎꯝ ꯅꯣꯏꯒꯤ ꯆꯥꯏꯅ ꯑꯃꯨꯛ ꯅꯪꯕꯨ ꯐꯨꯕꯤꯅꯤꯀꯣ
ꯈꯣꯏ ꯁꯥꯏꯔꯣ
ꯎꯝ
ꯑꯩꯈꯣꯏ ꯁꯥꯏꯁꯦ ꯑꯩꯈꯣꯏ ꯂꯩꯐꯝꯗꯗꯤ ꯃꯥꯒꯤ ꯃꯅꯥꯁꯦ ꯐꯛꯂꯥꯡꯗ ꯅꯞꯇꯕꯅꯤꯅ
ꯍ
ꯍꯥꯏꯏꯖ ꯄꯗꯤ ꯌꯥ ꯀꯥꯏꯕꯂ ꯏꯗꯤ ꯐꯖꯕꯕꯨ ꯐꯖꯩ ꯍꯥꯏꯗ꯭ꯔꯗꯤ ꯀꯩ ꯍꯥꯏꯗꯣꯏꯅꯣ ꯎꯝ
ꯅꯠꯇꯦ ꯀꯔꯤ ꯀꯔꯤ ꯀꯔꯤ ꯆꯥꯕꯩꯅꯣ ꯑꯗꯨꯛ ꯌꯥꯝ ꯐꯖꯔꯤꯗꯣ
ꯀꯪꯅꯦꯗ ꯑꯩꯈꯣꯏ ꯑꯩꯅ ꯌꯦꯡꯕꯁꯦ ꯐꯖꯗꯦꯗ ꯍꯔꯅ ꯌꯦꯡꯕꯒꯤ ꯐꯖꯕ ꯑꯣꯏꯔꯝꯒꯅꯤꯗ
ꯅ ꯌꯦꯡꯕꯩꯔ ꯈꯪꯗꯦ ꯑꯅꯥꯎ ꯐꯖꯕꯗꯣ
ꯅꯪꯅ ꯌꯦꯡꯕꯒꯤꯅꯤꯗ
ꯑꯦꯍꯥ ꯎꯝ ꯍꯅꯤ ꯀꯥꯏ ꯀꯥꯏ ꯆꯦꯠ ꯇꯣꯏ ꯅꯣ
ꯍꯌꯦꯡꯁꯦ
ꯍꯩꯃꯥ ꯍꯩꯃꯥ ꯍꯩꯃꯥ ꯃꯤꯗꯤ ꯁꯛ ꯐꯖꯩ ꯍꯦꯛ ꯍꯥꯏꯕꯒ ꯅꯨꯄꯥ ꯊꯤꯕ ꯆꯠꯀꯦꯒ ꯍꯥꯏꯔꯦ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
ꯊꯤꯗ꯭ꯔꯁꯨ ꯑꯗꯨ ꯑꯩꯈꯣꯏ ꯌꯨꯝꯗ ꯆꯥꯛ ꯌꯦꯟꯁꯥꯡ ꯊꯣꯡꯂꯝꯃ
ꯎꯝ ꯗꯥꯏꯔꯦꯛ ꯆꯠꯈ꯭ꯔꯁꯤꯔꯥ ꯈꯪꯗꯦ
ꯏꯟꯗꯥꯏꯔꯦꯛ ꯗꯥꯏꯔꯦꯛ ꯑꯣꯏꯅ
ꯅꯪ ꯑꯦꯛꯖꯥꯝꯗꯤ ꯀꯃꯥꯏ ꯀꯃꯥꯏ ꯇꯧꯔꯒꯦ ꯑꯦꯛꯖꯥꯝ ꯊꯥꯕ ꯂꯣꯏꯔꯕꯣ?
ꯑꯦꯛꯖꯥꯝ ꯊꯥꯕ ꯂꯣꯏꯔꯦ꯫
ꯅꯪ ꯅꯪꯗꯤ ꯊꯥꯗꯠ ꯊꯥꯗ꯭ꯔꯦꯀꯣ?
ꯑꯩ ꯊꯥꯗ꯭ꯔꯦ ꯃꯤꯅ ꯊꯥꯕꯤꯈ꯭ꯔꯦ ꯑꯩꯒꯤꯗꯣ ꯑꯗꯣ ꯑꯩ ꯁꯤꯛꯁ ꯁꯦꯃꯤꯁꯇꯔꯗꯤ ꯊꯥꯕ ꯊꯣꯛꯀꯅꯤ ꯅꯦꯛꯁ ꯌꯥꯔ ꯇꯥꯒꯅꯤ
ꯀꯅꯥꯅ ꯊꯥꯕꯤꯕ꯭ꯔꯣ ꯅꯪꯒꯤꯗꯤ?
ꯎꯝ ꯏꯔꯨꯞ ꯅꯨꯄꯥꯅꯤꯗ ꯑꯥ ꯑꯗꯨ ꯀꯩꯅꯣꯔꯣꯝꯗꯩ
ꯑꯣ
ꯏꯔꯨꯞ ꯅꯨꯄꯥꯅ ꯊꯥꯕꯤꯌꯦ ꯗꯨꯒꯤꯅꯦ ꯍꯦ ꯍꯦ ꯀꯔꯤꯁꯨ ꯂꯩꯇꯕꯒꯤ ꯅꯪꯉꯣꯟꯗ ꯃꯔꯥꯛ ꯃꯔꯥꯛ ꯅꯤꯔꯤꯗꯣ ꯈꯣꯏ ꯑꯦꯛꯖꯥꯝ ꯊꯥꯕꯤꯕꯒꯤ ꯂꯩꯇꯕꯩꯅꯦ
ꯄꯥꯏꯂꯩꯇꯦ ꯎꯄꯥꯏꯂꯩꯇꯦ ꯃꯊꯪ ꯊꯥꯁꯨ ꯂꯩꯔꯤ ꯃꯨꯛꯀ ꯄ꯭ꯔꯦꯛꯇꯤꯀꯥꯜꯒꯤ
ꯄ꯭ꯔꯦꯛꯇꯤꯀꯦꯜꯒꯤ?
ꯍꯣꯏ ꯌꯦ ꯄ꯭ꯔꯦꯛꯇꯤꯀꯜꯒꯤꯁꯨ ꯃꯤꯉꯣꯟ ꯊꯥꯕꯤꯕꯅꯦꯅ ꯄꯤꯕ ꯇꯥꯔꯦ ꯗꯨꯁꯨ
ꯍꯦꯛ ꯈꯨꯠꯇ ꯐꯪꯕꯒꯅꯦ ꯁ꯭ꯋꯥꯏ ꯂꯥꯎꯅ ꯃꯥꯡꯉꯦ ꯀꯨꯏꯅꯥ ꯀꯩ ꯂꯩꯇꯦ ꯍꯥ
ꯈꯪꯗ꯭ꯔꯦ ꯈꯪꯗꯥꯔꯦ
ꯋꯦꯗꯔꯗꯤ ꯅꯨꯉꯥꯏꯕ꯭ꯔꯣ ꯗꯨꯗꯥꯗꯤ?
ꯑꯁ ꯅꯨꯡꯊꯤꯟꯗꯤ ꯁꯥꯕꯗꯣ ꯂꯣꯏꯔꯦ
ꯑꯣ ꯈꯣꯏꯗꯤꯌꯥ ꯉꯁꯤꯗꯤ ꯅꯣꯡꯃꯝꯃꯦ ꯑꯗꯨꯒꯤ ꯅꯨꯡꯊꯤꯟꯁꯨ ꯅꯨꯡꯁꯤꯠ ꯁꯤꯠꯂꯦ ꯅꯨꯉꯥꯏꯌꯦ ꯗꯨꯝ
ꯎꯝ ꯈꯣꯏꯗꯤ ꯁꯥꯌꯦ
ꯑꯁꯤꯗꯗꯤ ꯅꯣꯡ ꯆꯨꯔꯗꯤ ꯅꯨꯉꯥꯏꯔꯦ ꯅꯣꯡ ꯆꯨꯔꯗꯤ ꯏꯪꯉꯕꯅꯤꯅ ꯑꯩꯅ ꯁꯥꯕꯒ ꯍꯥꯏ
ꯅꯪ ꯂꯩꯇꯕꯒ ꯌꯝ ꯁꯥꯔꯦ ꯌꯥꯝꯅ ꯃꯊꯥꯁꯨ ꯁꯥꯔꯦ ꯍꯥ ꯍꯥ ꯍꯥ
ꯍꯦ ꯍꯦ ꯍꯥꯌꯦꯡꯋꯥꯏ ꯅꯪꯒꯤꯗꯣ ꯀꯩꯅꯣꯝ ꯆꯠꯂꯦꯀꯣ
ꯑꯩ ꯋꯥꯈꯟ ꯖꯥꯠ ꯖꯥꯠ ꯈꯜꯂꯦꯀꯣ ꯑꯩ ꯂꯩꯇꯕꯩ ꯁꯥꯕ ꯍꯥꯏ
ꯍꯥ ꯍꯥ ꯍꯥ ꯌꯥꯔꯦ ꯑꯩ ꯅꯪꯁꯨ ꯋꯥꯈꯟ
ꯀꯅꯥ ꯀꯅꯥ ꯂꯩꯕ꯭ꯔꯣ ꯍꯧꯖꯤꯛꯇꯤ ꯅꯣꯏ?
ꯊꯟꯗꯥ ꯂꯩꯌꯦꯗ
ꯍꯩꯃꯥ ꯑꯗꯨꯗꯤ ꯍꯦꯛꯇꯥ ꯂꯥꯛꯅꯤꯡꯉꯦꯍꯦ
ꯑꯦ
ꯐꯖꯟ ꯁꯥꯔꯝꯃꯅꯤ ꯑꯩ ꯂꯩꯇꯕꯩ ꯅꯥ
ꯍꯥ ꯍꯥ ꯍꯥ ꯍꯥ ꯍꯥ ꯍꯥ ꯍꯥ ꯍꯥ ꯗꯥꯏꯔꯦꯛ ꯐ꯭ꯂꯥꯏꯠꯇꯥ ꯇꯣꯛꯎꯔꯣ ꯑꯗꯨꯗꯤ
ꯐ꯭ꯂꯥꯏꯠ ꯇꯧꯋꯅ ꯇꯊ ꯐ꯭ꯂꯥꯏꯠ ꯅꯠꯇ꯭ꯔ ꯁꯨꯄꯔ ꯃꯦꯟ ꯧꯔꯒ ꯄꯥꯏꯍꯜꯂꯁꯤꯔ ꯈꯪ
ꯑꯗꯨꯅ ꯑꯗꯨꯅ ꯑꯗꯨꯅ ꯊꯨꯨꯅꯥ ꯑ ꯑ ꯊꯅ ꯌꯥꯎꯒꯅꯤ ꯑꯗꯨꯗꯤ
ꯁꯨꯄꯔꯃꯦꯟ ꯚꯥꯔꯥ ꯄꯤꯔꯒ ꯋꯥꯏꯕ ꯍꯣꯏ ꯅꯨꯡꯉꯥꯏ ꯅꯨꯡꯉꯥꯏ ꯂꯩꯌꯣ ꯃꯤꯗꯤ ꯁꯛꯁꯨ ꯐꯖꯕꯅꯤꯅ ꯋꯥꯈꯟꯁꯨ ꯅꯨꯡꯉꯥꯏ ꯅꯨꯡꯉꯥꯏ ꯂꯩꯗꯧ ꯃꯥꯜꯂꯤ
ꯂꯩꯒꯤꯅꯤ ꯂꯩꯒꯤꯅꯤ ꯀꯣꯛ ꯁꯥꯔꯦ
ꯁꯛ ꯐꯖꯕ ꯃꯤꯁꯦ ꯋꯥꯈꯜ ꯋꯥꯈꯜ ꯅꯨꯡꯉꯥꯏꯕꯩꯅꯦ ꯍꯥꯏꯌꯦ
ꯎꯝ ꯅꯨꯡꯉꯥꯏꯥꯏꯌꯦ ꯑ ꯈꯗꯤꯌꯥ ꯑ ꯅꯨꯡꯉꯥꯏꯌꯦ
ꯅꯣꯏ ꯂꯧ ꯇꯧꯗ꯭ꯔꯕꯣ ꯍꯟꯗꯛꯇꯤ
ꯇꯧꯗꯦꯗ ꯍꯥꯀꯝꯁꯨ ꯇꯧꯗꯦꯗ
ꯑꯀꯨꯝꯁꯨ ꯇꯧꯗ꯭ꯔꯦ
ꯎꯝ ꯅꯣꯏꯇꯥ ꯕꯨ
ꯀꯩꯅꯣ ꯌꯨꯝꯒꯤ ꯃꯃꯧꯅꯦ ꯍꯥꯏꯔꯒ ꯑꯩꯈꯣꯏ ꯂꯧ ꯇꯧꯕꯁꯨ ꯆꯠꯇꯦ ꯑꯩꯈꯣꯏ ꯂꯧ ꯇꯧꯕꯁꯨ ꯂꯥꯛꯇꯦ ꯍꯥꯏꯌꯦ ꯃꯥꯅ
ꯑꯁ ꯑꯩꯗꯣ ꯑꯦꯛꯖꯥꯝ ꯊꯥꯕꯩꯅꯦꯗ
ꯈꯪꯗꯦ ꯈꯪꯗꯦ ꯃꯃꯧꯅꯦ ꯍꯥꯏꯔꯒ ꯀꯩꯅꯣ ꯀꯔꯤ ꯀꯔꯤꯔꯥ ꯍꯥꯏꯕꯁꯨ ꯄꯥꯡꯕ ꯂꯥꯛꯇꯦ ꯀꯥꯏꯅ ꯋꯥꯔꯧꯋꯦ ꯏꯃꯥꯅ
ꯋꯥꯔꯎ ꯀꯅꯣ ꯍꯥꯏꯣꯋꯌꯦ
ꯈꯥꯏ ꯀꯥꯏ ꯍꯤꯅꯦ ꯍꯥ ꯃꯄꯨ ꯂꯩꯇꯕꯅꯦꯅ ꯀꯔꯥꯏ ꯀꯥꯏꯕꯩꯅꯦ ꯍꯥꯏꯕ ꯑꯍ
ꯑꯥ ꯃꯄꯨ ꯂꯩꯇꯕꯤꯗ ꯆꯪꯂꯗꯤ ꯃꯤꯅ
ꯀꯩ ꯍꯥꯏꯅꯒꯦꯔꯍ ꯃꯤ ꯃꯃꯤꯛꯇ ꯈꯔ ꯐꯖꯗꯦ ꯍꯥꯏꯕꯩ
ꯎꯝ ꯃꯁꯥ ꯊꯣꯛꯂꯛꯑꯣ ꯁꯅꯨ ꯍꯥꯏꯌꯣ
ꯑꯗꯨꯗꯤ ꯑꯩ ꯆꯠ ꯊꯣꯛꯅꯤꯡꯈ꯭ꯔꯦꯍꯦ ꯎꯝ ꯑꯁ ꯐꯩ ꯅꯠꯇꯦ ꯋꯥꯔꯦ ꯇꯨꯝꯅꯤꯡꯈ꯭ꯔꯦ
ꯇ꯭ꯋꯦꯟꯇꯤ ꯐꯣꯔ ꯑꯋꯔꯁꯇꯤ ꯅꯠꯇꯦ ꯑꯦꯠ ꯑꯋꯔꯁꯅꯦ ꯑꯩꯠ ꯊꯥꯔꯇꯤ ꯑꯋꯔꯁꯅꯦꯕꯀꯣ
ꯑꯣ
ꯗꯣꯁꯨ ꯅꯨꯡꯊꯤꯟꯖꯨꯞꯨꯞꯄ ꯂꯦꯞꯄꯅꯤꯅ ꯋꯥꯏꯑꯦ ꯐꯝꯕꯁꯨ ꯂꯩꯇꯦ ꯐꯝꯐꯝꯁꯨ ꯐꯝꯕꯁꯨ ꯌꯥꯗꯦ
ꯑꯥꯏꯁ ꯂꯣꯏꯔꯦꯍꯦ
ꯎ ꯑꯩ ꯈꯣꯡꯒꯁꯦ ꯄꯨꯝ ꯄꯥꯛ ꯄꯥꯛꯈ꯭ꯔꯕꯅꯦ
ꯑꯥ
ꯀ ꯈꯣꯡꯒꯥꯏꯁꯦ ꯄꯨꯡꯄꯥꯛ ꯄꯥꯛꯈ꯭ꯔꯦ ꯄꯔꯄꯥꯒꯤ ꯈꯣꯡ ꯑꯣꯏꯈ꯭ꯔꯦ
ꯎ
ꯑ ꯔꯁꯤ ꯁꯤꯠꯄꯗꯣ
ꯅꯨꯡꯁꯤꯠ ꯁꯤꯠꯄꯅ ꯅꯨꯡꯉꯥꯏꯔꯤꯅꯤꯅ
ꯅꯨꯡꯉꯥꯏꯗ ꯑꯣꯏꯁꯨ ꯍꯥꯞ ꯄꯦꯟꯒ ꯍꯥꯞꯄꯅꯤ ꯅꯈꯣꯏꯗꯤ ꯊꯛ ꯊꯛ ꯊꯛ ꯊꯛ ꯅꯤꯛꯈ꯭ꯔꯦ
ꯎꯝ ꯎꯝ
ꯅꯨꯡꯉꯥꯏꯗꯤ ꯅꯨꯡꯉꯥꯏꯌꯦ ꯁꯤꯗ ꯋꯦꯗꯔꯁꯦ ꯑꯩꯈꯣꯏꯗꯨꯒꯤ ꯋꯦꯗꯔꯒ ꯆꯞ ꯃꯥꯟꯅꯩꯌꯦ ꯅꯪꯁꯨ ꯑꯗꯨꯗ ꯇꯧꯅꯉꯥꯏ ꯂꯩꯇ꯭ꯔꯗꯤ ꯁꯤꯗ ꯆꯪꯈ꯭ꯔꯣꯅ
ꯎꯝ ꯅꯅꯥꯛꯇ ꯆꯪꯈ꯭ꯔꯁꯤꯔ ꯈꯪꯗꯦꯗ
ꯑꯗꯨꯅꯦ ꯆꯪꯈ꯭ꯔꯣ ꯆꯪꯈ꯭ꯔꯣ ꯍꯜꯂꯛꯄ ꯀꯥꯟꯗ ꯋꯥꯅ ꯍꯜꯂꯛꯄ ꯀꯥꯟꯗ ꯁꯛ ꯐꯖꯕꯤ ꯅꯪ ꯂꯩꯔꯝꯃꯗꯤ ꯀꯌꯥꯃꯨꯛ ꯍꯔꯥꯎꯒꯦꯔꯥ ꯋꯥꯕ ꯀꯥꯏꯁꯦ ꯁꯨꯋꯥꯏ ꯂꯥꯎꯅ ꯀꯣꯛꯑꯣꯏꯗ꯭ꯔꯥ
ꯑꯏꯌꯣ
ꯆꯪꯈ꯭ꯔꯣ ꯆꯪꯈ꯭ꯔꯣ ꯅ ꯑꯩ ꯉꯍꯥꯟꯗꯒꯤ ꯀꯥꯎꯕꯩꯅꯤꯅꯦ ꯆꯪꯒ꯭ꯔꯣ ꯆꯪꯒ꯭ꯔꯣ ꯅꯪꯅ ꯆꯥꯛ ꯌꯦꯟꯁꯥꯡ ꯊꯣꯡꯕꯒꯥꯏꯁꯦ ꯍꯦꯛ ꯍꯜꯂꯛꯄꯗ ꯅꯪ ꯆꯥꯛ ꯌꯦꯟꯁꯥꯡꯒꯥꯏ ꯊꯣꯡꯂꯝꯃꯗꯤ ꯋꯥꯔꯝꯕ ꯄꯥꯡꯒꯟꯒꯥꯏꯁꯦ ꯁꯠ ꯂꯥꯎꯅ ꯍꯜꯂꯣꯏꯗ꯭ꯔꯕ
ꯍꯥꯟꯅꯤ ꯍꯥꯟꯅꯤ ꯊꯣꯛꯂꯛꯄꯗ ꯑꯃꯅ ꯆꯪ ꯇꯤꯡꯕꯤꯅꯤ
ꯑꯦ ꯅꯪ ꯂꯥꯛꯑꯗꯤ ꯃꯥꯗꯨꯗꯤ ꯀꯩꯒꯤ ꯐꯥꯎꯅꯗꯣꯔꯤꯕ
ꯎꯝ
ꯑꯃꯗꯨꯁꯨ ꯂꯩꯒꯅꯤ ꯑꯗꯨꯝ ꯃꯥꯒꯤ ꯑꯃ
ꯎꯝ ꯑꯃ ꯂꯩꯒꯅꯤ ꯑꯥ
ꯗꯅꯤ ꯃꯥꯒꯤꯗꯃꯛ ꯏꯁꯣꯔꯅ ꯄꯤꯕ ꯑꯃ ꯂꯩꯒꯅꯤ
ꯄꯨꯜꯂꯤ
ꯀꯔꯤ ꯌꯦꯟꯁꯥꯡ ꯆꯥꯏꯕ ꯉꯁꯤꯗꯤ
ꯌꯦꯟ ꯌꯦꯟ ꯑꯦꯟ
ꯍꯩꯃ ꯑꯣꯍꯣ ꯑꯩꯅ ꯍꯟꯖꯤꯟ ꯍꯟꯖꯤꯟ ꯄꯟꯍꯟꯈ꯭ꯔꯦ ꯀꯥꯏ ꯗꯜ ꯆꯕ ꯈꯣꯢꯗꯤ
ꯑ ꯕꯣꯜꯁꯤ ꯌꯦꯡꯒꯗꯕꯅꯦ
ꯑꯥꯎ ꯄꯨꯡ ꯑꯅꯤꯒꯤꯗꯣ
ꯉꯁꯤ ꯄꯨꯡ ꯑꯅꯤꯒꯤ ꯂꯩꯕ꯭ꯔꯣ
ꯄꯨꯡ ꯑꯅꯤꯒꯤ ꯂꯩꯌꯦ ꯐ꯭ꯔꯥꯟꯁꯈꯣꯏ ꯂꯩꯔꯤꯗꯨꯗꯤ
ꯇꯦꯟ ꯇꯦꯟ ꯊꯥꯔꯇꯤꯁꯨ ꯂꯩꯕ ꯅꯠꯇ꯭ꯔꯣ
ꯂꯩꯌꯦ
ꯇꯦꯟ ꯊꯥꯔꯇꯤ ꯇꯦꯟ ꯊꯥꯔꯇꯤꯒꯤ ꯌꯦꯡꯒꯦꯗꯧꯕ
ꯇꯦꯟ ꯊꯥꯔꯇꯤꯅ ꯅꯣꯔꯋꯦ ꯈꯣꯏꯅꯦꯕꯀꯣ
ꯎꯝ
ꯑꯗꯨꯒ ꯄꯨꯡ ꯑꯅꯤꯗꯅ ꯑꯦꯝꯕꯥꯄꯦ ꯈꯣꯢ ꯐ꯭ꯔꯥꯟꯁ ꯈꯣꯢ
ꯄꯨꯡ ꯑꯅꯤꯗꯤ ꯉꯝꯃꯔꯣꯏ ꯇꯦꯟ ꯊꯥꯔꯇꯤꯒꯤ ꯑꯗꯨꯝ ꯌꯦꯡ ꯎꯝ
ꯄꯨꯡ ꯑꯅꯤꯒꯤꯗꯤ ꯅꯨꯡꯉꯥꯏꯕꯅꯤ ꯀꯔꯝꯕꯅꯣ ꯅꯪ ꯍꯟꯗꯛ ꯋꯥꯔꯜ ꯀꯞ ꯇꯤ ꯀꯔꯝꯕꯅꯣ
ꯈꯪꯗꯦꯗ ꯑꯃꯅꯤꯅ ꯑꯗꯨꯝ ꯊꯣꯛꯄ ꯊꯣꯛꯄ ꯊꯣꯛꯄ
ꯉꯝꯕ ꯃꯤ ꯍꯥꯢꯑꯣ꯫
ꯉꯔꯥꯡꯗꯣ ꯉꯔꯥꯡꯁꯨ ꯀꯔꯤ ꯖꯄꯥꯟ ꯇꯧꯔꯒ ꯖꯄꯥꯟ ꯉꯝꯗ꯭ꯔꯦꯗꯣ꯫
ꯅꯨꯡꯁꯤꯌꯦ ꯖꯄꯥꯟꯈꯣꯏ ꯀꯞꯄꯗꯣ ꯑꯁ
ꯎꯝ ꯑꯩꯁꯨ ꯀꯥꯞꯄꯅꯦ
ꯑꯩꯁꯨ ꯅꯨꯡꯉꯥꯏꯇꯕꯅꯦ ꯑꯩ ꯅꯨꯃꯤꯗꯥꯡ ꯆꯥꯛ ꯆꯥꯗ꯭ꯔꯦ ꯖꯄꯥꯟ ꯅ ꯉꯝꯗꯕ ꯑꯩ ꯅꯨꯃꯤꯗꯥꯡ ꯆꯥꯛ ꯆꯥꯗ꯭ꯔꯦ ꯐꯥꯁꯇꯤꯡ ꯇꯧꯔꯦ
ꯐꯥꯁꯇꯗꯤ ꯉꯝꯒꯗꯕ ꯃꯥꯜꯂꯒ ꯂꯥꯁꯇꯗꯤ ꯉꯝꯗꯕ ꯋꯥꯅꯤꯗ ꯎꯝ
ꯒꯣꯜ ꯆꯪꯉꯥ ꯌꯥꯝ ꯉꯝꯒꯗꯧꯕꯩ ꯃ‌ꯣꯏ ꯁꯨꯅꯔꯒ ꯀꯥꯏꯗꯩ ꯕ꯭ꯔꯥꯖꯤꯜꯅ ꯆꯪꯍꯟꯕ꯭ꯔꯥ ꯈꯪꯗꯦ ꯐꯖꯩꯌꯦ ꯃꯣꯏ ꯁꯅꯥꯕꯗꯣ ꯌꯥꯝ ꯐꯖꯩꯌꯦ
ꯎꯝ
ꯗꯥꯎ ꯂꯩꯕꯩꯅꯦ ꯕ꯭ꯔꯥꯖꯤꯜ ꯈꯣꯏꯅꯀꯣ
ꯎꯝ ꯗꯥꯎ
ꯑꯩꯗꯤ ꯕ꯭ꯔꯥꯖꯤꯜ ꯈꯣꯏ ꯑꯁꯦꯡꯕꯗꯤ ꯑꯩꯁꯨ ꯕ꯭ꯔꯥꯖꯤꯜ ꯁꯞꯄꯣꯔꯠ ꯇꯧꯕꯅꯦꯕ ꯑꯗꯨꯑꯣꯢꯖꯨ ꯑꯁ ꯕ꯭ꯔꯥꯖꯤꯜ ꯈꯣꯏꯗꯤ ꯃꯣꯏ ꯀꯞ ꯃꯉꯥ ꯁꯨꯈ꯭ꯔꯦꯗ ꯌꯥꯔꯦ ꯍꯥꯏꯔ ꯑꯩꯗꯣ ꯖꯄꯥꯟꯗ ꯍꯣꯡꯈ꯭ꯔꯕꯥ
ꯎꯝ ꯑꯩꯗꯤ ꯑꯍꯧꯕꯗꯒꯤ ꯖꯄꯥꯟꯅꯦ
ꯑꯣ ꯑꯩꯈꯣꯏꯅꯤꯅ ꯁꯞꯄꯣꯔꯠ ꯇꯧꯕꯩ ꯃꯥꯜꯂꯦ ꯉꯝꯗ꯭ꯔꯤꯗꯣ
ꯑꯣꯏꯕ ꯃꯥꯂꯦ ꯑꯣꯏꯕ ꯃꯥꯂꯦ
ꯎꯝ ꯍꯥꯎꯇꯦ ꯍꯥꯎꯇꯦ
ꯋꯥꯔꯤ ꯍꯥꯎꯇꯦ
ꯑꯦ ꯏꯗꯨꯗ ꯂꯥꯏꯔꯤ ꯀꯣ ꯈꯔ ꯈꯔ ꯏꯃꯥꯈꯣꯏꯗꯣ ꯈꯔ ꯌꯦꯡꯁꯤꯜꯂꯝꯃꯨ
ꯎꯝ ꯌꯦꯡ ꯌꯦꯡꯒꯦ
ꯑꯍꯥ ꯊꯣꯛ ꯊ‌ꯣꯛꯂꯛꯄꯒ ꯂꯨꯍꯣꯡꯅꯕ ꯍꯥꯏꯔꯗꯣꯏꯅꯤ
ꯎꯝ ꯑ‌ꯦ ꯊꯥꯔꯛꯑꯣ ꯊꯥꯔꯛꯑꯣ
ꯅꯠꯇ꯭ꯔꯥ ꯅꯪ ꯐꯨꯜꯂꯝꯒꯦ ꯍꯥꯏ
ꯎꯝ ꯑꯩ ꯄꯨꯠꯂꯝꯃꯨꯔꯥ ꯑꯗꯨꯗꯤ ꯑꯥ
ꯍꯣꯏ ꯍꯣꯏ ꯑꯗꯨꯗꯤ ꯃꯥꯡ ꯐꯥꯔꯣ
ꯑꯧ ꯃꯥꯡ ꯐꯥ ꯑꯁꯦ
ꯃꯪ ꯐꯔꯁꯦ ꯒꯨꯠꯅꯥꯏꯠ
ꯅꯥꯏꯠ